ꯑꯥ
ꯑꯣ ꯉꯁꯤ ꯀ꯭ꯂꯥꯁ ꯂꯩꯇꯕꯔꯣ
ꯍꯧꯖꯤꯛꯀꯤꯗꯣ ꯆꯠꯈ꯭ꯔꯦ ꯃꯊꯟꯗ
ꯇꯥꯛꯁ ꯑꯃ ꯂꯣꯏ ꯅꯪ ꯉꯁꯤ ꯇꯥꯁ ꯀꯌꯥ ꯂꯥꯛꯄ꯭ꯔꯣ
ꯑ ꯅꯍꯥꯟꯒꯤꯗꯣ ꯑꯗꯨꯝ ꯂꯩꯔꯤꯅꯦ
ꯑꯩꯁꯨ ꯑꯞꯗꯦꯠ ꯇꯧꯗꯕꯒꯤ ꯑꯗꯨꯝ ꯂꯩꯌꯦ ꯅꯪ ꯉꯁꯤ ꯀꯣꯆꯤꯡ ꯆꯠꯇ꯭ꯔꯣꯕꯥ
ꯆꯠꯇꯦ ꯆꯠꯅꯤꯡꯗꯕꯒꯤ
ꯁꯨꯇꯤ ꯅꯠꯇꯕ ꯆꯠꯅꯤꯡꯗꯕꯒꯤ
ꯎꯝ ꯒ꯭ꯌꯥꯟ ꯇꯥꯗꯦ
ꯑꯗꯨ ꯃꯤ ꯄꯩꯁꯥ ꯌꯥꯝ ꯌꯥꯝ ꯐꯪꯔꯝꯔꯦ ꯀꯃꯥꯏ ꯇꯧꯕ꯭ꯔꯥ
ꯑ ꯑꯗꯨꯒꯤ ꯋꯥꯔꯤꯗꯨ ꯍꯥꯏꯒꯅꯨ ꯍꯥꯏꯕꯗꯨ
ꯆꯨꯝꯔꯦ ꯆꯨꯝꯃꯦ ꯑꯗꯣ ꯑꯩꯈꯣꯏ ꯃꯃꯤꯡ ꯄꯥꯟꯗꯦꯗꯅ
ꯍꯣꯏ ꯎꯝ ꯄꯨꯛ ꯊꯜꯂꯦ
ꯑꯩ ꯑꯩ ꯑꯌꯨꯛꯇꯁꯨ ꯅꯪꯉꯣꯟꯗ ꯀꯣꯜ ꯇꯧꯕꯅꯦ ꯆꯠꯇ ꯆꯠꯂꯦ ꯅꯪ ꯄꯥꯏꯈꯠꯇꯕꯒꯤ
ꯑꯣ
ꯄꯨꯡ ꯅꯥꯏꯟ ꯑꯗꯨꯋꯥꯏꯗ ꯀꯣꯜ ꯇꯧꯕꯅꯤ
ꯑꯣ
ꯅꯪ ꯅꯪ ꯑꯇꯣꯞꯄꯕꯨꯗꯤ ꯀꯣꯜ ꯇꯧꯗ꯭ꯔꯕꯣ ꯉꯔꯥꯡꯗꯨ
ꯁꯨꯛꯇ ꯇꯧꯗꯦ
ꯑꯩꯁꯁꯨ ꯇꯦꯕꯜ
ꯨꯗ꯭ꯔꯗꯤ ꯎ ꯇꯔꯥ ꯈꯪꯗꯦ ꯋꯥ ꯉꯥꯡꯕ ꯇꯟꯈ꯭ꯔꯕꯗ ꯆꯨꯑꯦ ꯌꯥꯝ ꯅꯨꯡꯁꯤꯅ ꯂꯩ
ꯑꯗꯨꯅꯦ ꯑꯩꯗꯤ ꯑꯁ ꯑꯌꯨꯛꯇꯒꯤ ꯇꯨꯝꯕꯗꯣ ꯇꯨꯝꯕꯗꯣ ꯑꯝꯇꯣꯏꯕ ꯑꯗꯨꯒꯤ
ꯍꯧꯒꯠꯂꯒ ꯆꯥꯛ ꯊꯣꯡꯉꯦ ꯑꯃꯨꯛꯀ ꯇꯨꯝꯃꯦ ꯑꯃꯨꯛ ꯍꯧꯒꯠꯂꯦ ꯆꯥꯛ ꯆꯥꯔꯦ ꯑꯃꯨꯛꯀ ꯇꯨꯝꯃꯦ
ꯇꯨꯝꯕ ꯉꯥꯛꯇꯅ ꯑꯩꯈꯣꯏ ꯊꯕꯛ ꯇꯧꯔꯤꯁꯦ ꯍꯧꯖꯤꯛꯀꯥꯟ
ꯪꯁ꯭ꯋꯥꯏꯗ ꯑꯁ ꯀꯣꯛꯁꯦ ꯉꯥꯎꯋꯦ ꯅꯪꯗꯤ ꯕꯤꯑꯦꯠ ꯀꯨꯝꯕꯗꯤ ꯇꯧꯔꯔꯣꯏ
ꯍꯥ
ꯕꯤ ꯑꯦ ꯇꯧꯔꯔꯣꯏꯅ
ꯕꯤꯌꯠ
ꯑꯥ
ꯃꯅꯤꯡꯗꯦ ꯑꯦꯁꯄꯦꯁꯥ ꯂꯩ ꯂꯩꯇ ꯑꯗꯒꯤ ꯚꯌꯦꯠꯅ
ꯑꯁ ꯑꯗꯨ ꯅꯪ ꯀꯣꯆꯤꯡ ꯂꯧꯔꯤꯗꯨ ꯀꯔꯝ ꯀꯥꯟꯥꯟꯕꯔꯤꯗꯕ
ꯖꯨꯂꯥꯏ ꯑꯣꯒꯁꯀꯨꯝꯕꯗ ꯂꯣꯏꯗꯧ ꯃꯥꯜꯂꯦ
ꯑꯗꯨ ꯂꯣꯏꯔꯒ ꯑꯃꯨꯛ ꯂꯧꯗꯣꯏꯔꯥ
ꯑꯁ ꯇꯧꯕ ꯇꯜꯂꯦ ꯂꯣꯏꯔꯒꯦ
ꯑꯗꯨ ꯑꯗꯨ ꯀꯣꯆꯤꯡ ꯂꯣꯏꯔꯗꯤ ꯑꯗꯨꯝ ꯅꯪ ꯑꯦꯛꯖꯥꯝ ꯊꯥꯗꯣꯛꯇ꯭ꯔꯤ ꯐ ꯑꯗꯨꯝ ꯊꯥꯔꯅꯤꯌꯦ
ꯍꯣꯏ
ꯑꯇꯣꯞꯄꯗꯤ ꯑꯦꯇꯦꯝ ꯇꯧꯔꯔꯣꯏ ꯑꯁꯦ ꯁꯤꯒꯤ ꯈꯛꯇꯪ
ꯑꯁꯤ ꯁꯤ ꯅꯠꯇꯦ ꯕꯦꯡꯀꯤꯡꯒꯤ ꯑꯩꯗꯤ ꯐꯣꯀꯁ ꯇꯧꯧꯕꯅꯤ
ꯑꯣ ꯅꯪꯁꯨ ꯕꯦꯀꯤꯡꯒꯤ ꯑꯣꯏꯅ ꯏꯟꯇꯔꯦꯁ ꯂꯩꯕ꯭ꯔꯣ
ꯍꯣꯏꯅꯦ ꯍꯣꯏꯅꯦ ꯃꯦꯠ ꯍꯩꯇ꯭ꯔꯁꯨ ꯄꯥꯝꯃꯦ
ꯁꯤ
ꯑꯁ ꯑꯁꯤ ꯑꯁꯤꯗꯤ ꯌꯥꯝꯃꯜꯂꯦ ꯕꯥꯁ ꯑꯣꯏꯃꯟꯗꯅ ꯍꯥꯏꯇꯥꯔꯦ
ꯅꯅꯨꯡꯥꯏꯕ꯭ꯔꯣ ꯑꯗꯨ ꯦꯡꯀꯤꯡ ꯌꯦꯂ ꯍꯣ
ꯅꯠꯇꯦ ꯂꯧꯕꯗꯤ ꯑꯗꯨꯝ ꯂꯣꯏ ꯖꯦꯅꯔꯦꯜ ꯐꯥꯎꯟꯗꯦꯁꯟ ꯀꯣꯔꯁ ꯑꯣꯏꯅ ꯂꯧꯈ꯭ꯔꯦꯅ
ꯎꯝ
ꯀꯣꯔ ꯀꯣꯔꯁ ꯑꯂꯥꯛ ꯆꯠꯇꯦꯕ ꯑꯗꯨꯒꯤ ꯂꯥꯏꯔꯤꯛ ꯄꯥꯕꯗ ꯖꯤ ꯑꯦꯐ ꯁꯤ ꯕꯦꯡꯀꯤꯡꯒꯤ ꯈꯛ ꯍꯦꯟꯅ ꯄꯥꯒꯦ ꯍꯥꯏꯕꯅꯤꯗ ꯐꯣꯀꯁꯇꯣ ꯍꯦꯟꯅ ꯄꯤꯒꯅꯤ ꯍꯥꯏꯕ ꯈꯛꯇꯅꯤ ꯒ꯭ꯌꯥꯟ ꯇꯥꯕ꯭ꯔꯥ
ꯇꯑꯦ ꯄꯥꯏꯑ
ꯎꯝ
ꯑꯩꯁꯨ ꯍꯧꯖꯤꯛꯀꯥꯟ ꯊꯕꯛ ꯇꯧꯅꯤꯡꯃꯟꯕꯒꯤ ꯁꯤꯗꯧ
ꯀ꯭ꯔꯤꯒꯨꯝꯃꯠꯇꯕ ꯒꯕꯔꯃꯦꯟ ꯊꯕ
ꯑꯗꯨꯝ ꯑꯩ ꯑꯔꯩꯕ ꯌꯥꯝ ꯇꯧꯅꯤꯡꯗ꯭ꯔꯦ ꯑꯦꯇꯦꯝ ꯇꯧꯕꯁꯨ ꯐꯩꯌꯦꯕꯀꯣ ꯑꯗꯨꯝ ꯑꯩꯗꯤ ꯑꯦꯛꯖꯥꯝꯒꯤꯁꯨ ꯍꯥꯏꯔꯁꯨ ꯒꯦꯔꯦꯟꯇꯤ ꯌꯥꯝ ꯂꯩꯇꯕꯗꯣ ꯈꯪꯕ꯭ꯔ
ꯍꯥꯏꯕꯗꯤ ꯀꯣꯝꯄꯤꯇꯤꯇꯤꯞ ꯑꯦꯛꯖꯥꯝꯒꯤ
ꯍꯣꯏ
ꯂꯩꯒꯅꯤꯗ ꯍꯩꯕꯗꯨ ꯅꯪꯗꯦ
ꯊꯕꯛ ꯑꯃꯁꯨ ꯇꯧꯔꯒ ꯑꯗꯨꯝ ꯄ꯭ꯔꯤꯄꯦꯌꯔ ꯇꯧꯅꯤꯡꯈ꯭ꯔꯦꯕ
ꯑꯗꯨ ꯉꯝꯗꯧ ꯃꯥꯟꯗꯦ
ꯄꯩꯁꯥ ꯄꯩꯁꯥ ꯂꯥꯏ ꯋꯦꯟ ꯠ ꯃꯅꯤ ꯄꯩꯁꯥ ꯄꯩꯁꯥ ꯋꯥꯠꯄ ꯃꯇꯝꯗ ꯄꯩꯁꯥ ꯄꯤꯅꯤꯉꯥꯏ ꯃꯤ ꯂꯩꯗ꯭ꯔꯗꯤꯗꯤ ꯈꯔ ꯅꯨꯡꯉꯥꯏꯇꯦꯗ
ꯎꯝ ꯍꯣꯏ
ꯑꯩꯈꯣꯏ ꯄꯥꯝꯕꯗꯤ ꯌꯥꯝꯅꯤꯗꯅ
ꯍꯣꯏ
ꯑꯗꯨꯒ ꯑꯩꯈꯣꯏ ꯕꯕꯥ ꯍꯣꯟꯅ ꯑꯗꯨꯝ ꯗꯤꯄꯦꯟ ꯇꯧꯕꯗ ꯀꯨꯏꯃꯟꯈ꯭ꯔ ꯃꯥꯟꯕ
ꯑꯗꯨꯕꯨꯅꯤ ꯑꯩꯈꯣꯏꯁꯨ ꯑꯍꯟ ꯑꯣꯏꯈ꯭ꯔꯦ ꯄꯩꯁꯥ ꯅꯤꯕ ꯃꯇꯝꯗꯤ ꯂꯣꯏꯈ꯭ꯔꯕꯅꯤꯀꯣ
ꯑꯗꯨꯅꯦ ꯑꯗꯨꯅꯦ ꯑꯩꯅ ꯑꯂꯩ ꯑꯂꯩꯕ ꯑꯗꯨꯝ ꯄꯥꯔꯠ ꯇꯥꯏꯝ ꯑꯦꯒꯦꯔꯥ ꯇꯧꯔꯒ ꯑꯗꯨꯝ ꯄ꯭ꯔꯤꯄꯦꯌꯔ ꯇꯧꯅ ꯐꯒ ꯆ ꯈꯜꯂ ꯈꯜꯂ ꯂꯩꯒꯅꯤ
ꯎꯝ
ꯑꯩꯈꯣꯏꯗ ꯇ꯭ꯋꯦꯟꯇꯤ ꯐꯣꯔ ꯁꯚꯦꯟꯁꯨꯂꯔꯤ ꯄꯥꯕꯁꯨ ꯅꯠꯇꯦꯗ
ꯎꯝ
ꯐꯣꯀꯥꯁꯁꯨꯨ ꯄꯤꯕ ꯉꯝꯗꯕꯅꯤꯅ
ꯎꯝ
ꯊꯕꯛꯇ ꯍꯔꯒ ꯇꯧꯕꯅ ꯐ
ꯑꯗꯨꯝ ꯃꯅꯤꯄꯨꯔꯗꯗꯤ ꯁꯤꯒꯨꯝꯕ ꯇꯧꯕꯁꯦ ꯈꯔ ꯅꯨꯡꯉꯥꯏꯇꯕꯅꯦꯕ ꯄꯩꯁꯥꯗꯨꯣ ꯌꯥꯝꯗꯦ ꯃꯣꯏꯒꯤꯗꯣ
ꯍꯣꯏ ꯄꯀꯥ ꯍꯥꯏꯔꯗꯤ ꯐꯣꯔ ꯀꯦꯒꯨꯝꯕ ꯈꯛꯇꯪ ꯑꯗꯨꯝ ꯄꯤꯕꯒꯤ ꯇꯟꯕ꯭ꯔ ꯍꯥꯏꯇꯥꯔꯦ
ꯑꯗꯨꯅꯅꯦ ꯍꯣꯔꯀꯤꯦꯅ ꯀꯔꯤ ꯇꯧꯅꯤꯉꯥꯏꯔꯕ ꯑꯣꯇꯣ ꯐꯦꯔ ꯆꯠꯂꯒ ꯂꯣꯅꯤ ꯑꯗꯨꯗꯤ ꯃꯅꯤꯄꯨꯔ ꯑꯩꯈꯣꯏ ꯃꯐꯝꯗꯗꯤ ꯄꯥꯔꯠ ꯇꯥꯏꯝꯒꯨꯝꯕꯁꯦ ꯈꯔ ꯋꯥꯏ ꯑꯁ
ꯗꯦ ꯌꯥꯗꯦ
ꯍꯜꯂꯣ
ꯇꯥꯏꯌꯦ ꯇꯥꯏꯌꯦ
ꯑꯩꯒꯤ ꯐꯣꯟꯁꯦ ꯈꯔ ꯕꯦꯔꯥ ꯇꯧꯕꯀꯣ
ꯑꯣ ꯃꯥꯅꯦ ꯅꯪꯁꯦ ꯃꯈꯣꯟ ꯇꯥꯗꯤꯦ ꯑꯗꯨꯝ ꯇꯧꯍꯜꯂꯦꯀꯣ
ꯎꯝ
ꯑꯩꯈꯣꯏ ꯌꯨꯝꯒꯤ ꯃꯅꯥꯛꯇ ꯑꯥꯔꯃꯤꯒꯤ ꯁ꯭ꯀꯨꯜ ꯍꯥꯏꯕꯗꯨ ꯑꯗꯨ ꯂꯦꯛ ꯑꯦꯁꯤꯁꯇꯦꯟꯒꯤ ꯀꯧꯕꯅꯦꯕ
ꯁꯤꯠ ꯑ ꯈꯛꯇꯥꯡ ꯑꯣꯏꯕꯗꯨ ꯃꯣꯏꯗꯨ ꯈꯪꯅꯕ ꯃꯤꯗ ꯑꯗꯨꯝ ꯄꯤꯈ꯭ꯔꯦ ꯃꯥꯜꯂꯦ ꯐꯝ ꯂꯧ ꯍꯥꯏꯕꯁꯨ ꯐꯝꯗꯨ ꯄꯤꯗ꯭ꯔꯦꯕ ꯃꯣꯏꯗꯨ ꯅꯨꯃꯤꯠ ꯑꯍꯨꯝ ꯃꯅꯨꯡꯗ ꯐꯣꯝ ꯂꯧꯒꯗꯕ ꯑꯗꯨꯝ ꯃꯣꯏꯅ ꯄꯤꯗ꯭ꯔꯦꯕ ꯈꯪꯕ꯭ꯔꯥ
ꯎꯝ
ꯄꯤꯒꯗꯕ ꯑꯣꯖꯥꯗꯨꯅ ꯄꯤꯗꯦ ꯍꯣꯏ ꯂꯩꯔꯒ ꯌꯥꯗꯦ ꯈꯪꯅꯕ ꯂꯩꯇꯕꯁꯨ ꯌꯥꯗꯦꯕ ꯌꯨꯝꯗ ꯑꯃꯨꯛ
ꯑꯣꯐ ꯃ ꯐꯣꯟ
ꯇꯥꯔꯕꯨ ꯍꯥꯥ ꯌꯣ ꯌꯣ
ꯑꯗꯨꯗꯤ ꯑꯇꯣꯞꯄꯗꯤ ꯑꯣꯐꯥꯔꯗ ꯂꯩꯕꯗꯣ ꯑꯗꯨꯝ ꯆꯠꯂꯨꯅ
ꯍꯥ
ꯑꯣꯐꯔ ꯂꯩ ꯂꯩꯕ ꯃꯐꯝꯗ ꯑꯗꯨꯝ ꯆꯠꯂꯣꯅꯦ
ꯎꯝ ꯈꯪꯗꯦ ꯊꯤꯁꯨ ꯊꯤꯗꯅꯤꯅ ꯈꯪꯗꯦ ꯅꯣꯏꯒꯤ ꯏꯆꯦꯁꯨ ꯊꯕꯛ ꯇꯧꯗ꯭ꯔꯦ
ꯇꯧꯗꯦ ꯑꯩꯈꯣꯏꯒꯨꯝꯅ ꯇꯧꯐꯝ ꯂꯩꯇꯕꯒꯤ ꯑꯗꯨꯝ ꯉꯥꯏꯔꯒ ꯂꯩ
ꯎꯝ ꯃꯥꯗꯤ ꯑꯣꯖꯥ ꯇꯧꯕ ꯑꯣꯏ ꯌꯥꯔꯕꯅꯤꯅ
ꯑꯁ ꯑꯣꯖꯥꯒꯤꯗꯤ ꯇꯣ ꯀꯅꯤ ꯍꯥꯏ ꯌꯥꯝ ꯄꯦꯟꯂꯦ ꯍꯩꯈ꯭ꯔꯕꯅꯤ ꯊꯥꯗꯣꯛꯈ꯭ꯔꯦ ꯄꯨꯔꯥ
ꯅꯠꯇꯦ ꯊꯥꯏꯅꯗꯣ
ꯎꯝ
ꯃꯥꯗꯨ ꯎꯝ ꯁꯦꯟꯇ꯭ꯔꯦꯜꯒꯤ ꯖꯦ ꯑꯦꯟꯕꯤ ꯀꯦꯟꯗꯌꯥ ꯀꯦꯟꯗ꯭ꯔꯤꯌꯥꯔ ꯈꯪꯗꯦ ꯀꯦꯟꯗ꯭ꯔꯤꯌꯥ ꯕꯤꯗꯥꯏꯂꯌꯥꯗꯨ ꯀꯦꯟꯗ꯭ꯔꯤꯌꯥꯒꯤ ꯃꯥꯜꯂꯦ ꯃꯥ ꯑꯦꯛꯖꯥꯝꯗꯨ ꯊꯣꯛꯈ꯭ꯔꯕꯅꯦꯕ
ꯎꯝ
ꯃꯥꯗꯨ ꯌꯧꯊꯣꯛꯈꯦ ꯊꯕꯛ ꯇꯧꯒꯦ ꯍꯥꯏꯅ ꯆꯠꯂꯒ ꯃꯣꯏꯒꯤ ꯁ꯭ꯀꯨꯜꯗꯨ ꯃꯥꯗꯤ ꯀꯦꯃꯤꯁꯇ꯭ꯔꯤꯒꯤ ꯈꯔ ꯈꯪ ꯂꯧꯒꯗ꯭ꯔꯥ ꯈꯜꯂꯒ ꯀ꯭ꯂꯥꯁ ꯁꯤꯛꯁ ꯇꯨ ꯇꯦꯟ ꯐꯥꯎꯕꯥ ꯁꯥꯏꯟꯁꯨ ꯂꯣꯏꯅꯃꯛ ꯃꯥ ꯃꯊꯟꯇ ꯂꯧꯍꯜꯂꯦ ꯍꯥꯏꯑꯦ
ꯋꯥꯔꯝꯅꯤ ꯑꯗꯨꯗꯤ
ꯑꯗꯨꯗ ꯑꯩꯅ ꯐꯤꯖꯤꯛꯁꯀꯤ ꯇꯣꯉꯥꯟꯕ ꯕꯥꯏꯑꯣꯂꯣꯖꯤꯒꯤ ꯇꯣꯉꯥꯟꯕ ꯂꯥꯛꯇ꯭ꯔꯣ ꯍꯥꯏꯔꯒ ꯂꯥꯛꯇꯦꯌꯦ ꯍꯧꯗꯒꯤ ꯑꯟ ꯇꯐꯇ ꯏꯪꯂꯤꯁ ꯏꯪꯂꯤꯁꯅ ꯀ꯭ꯂꯥꯁꯇ ꯅꯥꯒꯂꯦꯟꯗ ꯇꯥꯕꯅꯦꯕꯀꯣ
ꯎꯝ
ꯑꯗꯨ ꯏꯪꯂꯤꯁꯇꯨ ꯏꯁꯇꯨꯗꯦꯟꯁꯤꯡꯅ ꯚꯥꯞ ꯇꯥꯗꯦ ꯍꯥꯏ ꯍꯥꯏ ꯑꯗꯨꯒꯤ ꯍꯤꯟꯗꯤꯗꯨ ꯍꯤꯟꯗꯤ ꯑꯣꯔ ꯅꯅꯥꯒꯥꯃꯤꯁ ꯅꯠꯇ꯭ꯔꯒ ꯑꯁꯥꯃꯤꯁ ꯈꯪꯒꯗꯕꯅꯤ ꯍꯥꯏ ꯍꯥꯏꯅꯤ
ꯑꯗꯨ ꯃꯍ ꯍꯤꯟꯗꯤꯅ ꯉꯥꯡꯕ
ꯍꯤꯟꯗꯤꯁꯨ ꯌꯥꯝ ꯍꯩꯖꯕ ꯃꯥꯗ ꯏꯪꯂꯤꯁꯅ ꯃꯩꯇꯩꯂꯣꯟꯒ ꯔꯣꯒ ꯈꯇ ꯑꯍ ꯈꯪꯕ
ꯎꯝ
ꯑꯗꯨ ꯍꯤꯟꯗꯤꯗꯨ ꯈꯔ ꯈꯔꯗꯤ ꯈꯪꯉꯒ ꯌꯥꯝꯃ ꯍꯩꯗꯕ
ꯑꯗꯨꯗꯤ ꯇꯥꯛꯄ ꯋꯥꯔꯝꯅꯤꯅꯦ
ꯎꯝ ꯃꯥꯗꯨ ꯀ꯭ꯂꯥꯁ ꯁꯤꯛꯁꯇꯒꯤ ꯇꯦꯟ ꯐꯥꯎꯕ ꯂꯧꯍꯟꯕ ꯈꯛꯇ ꯅꯠꯇ꯭ꯔꯒ ꯍꯤꯟꯗꯤꯅ ꯉꯥꯡꯉꯣ ꯍꯥꯏꯗꯤ ꯄꯈꯠꯂꯒ ꯂꯩ
ꯇ ꯀꯁꯨꯋꯥꯒꯅꯤ ꯉ ꯀꯁꯨꯗ ꯎꯝ ꯏꯁꯇꯨꯗꯦꯟꯁꯤꯡꯒꯤꯁꯨ ꯋꯥꯔꯝꯅꯤ
ꯑꯝ
ꯍꯥꯏꯕꯗꯤ ꯑꯩꯈꯣꯏꯁꯨ ꯑꯉꯥꯡ ꯑꯣꯏꯔꯤꯀꯥꯟꯗ ꯑꯣꯖꯥ ꯇꯥꯛꯄ ꯒꯦꯟꯇꯥꯥꯗꯨꯗꯤ ꯅꯨꯡꯉꯥꯏꯇꯦꯅ ꯐꯥꯎꯟꯗꯦꯁꯟꯗ
ꯑꯗꯨ ꯑꯗꯨꯦ ꯍꯥꯏꯥꯏꯁꯦ ꯚꯥꯞ ꯇꯥꯗ꯭ꯔꯗꯤ ꯀ ꯑꯗꯨ ꯃꯥꯒꯤ ꯄ꯭ꯔꯤꯟꯁꯤꯄꯥꯜ ꯑꯃ ꯀꯧꯔꯛꯑꯒꯅ ꯍꯤꯟꯗꯤ ꯍꯩꯇꯕ꯭ꯔꯥ ꯀꯃꯥꯏꯅ ꯇꯧꯒꯦ ꯉꯝꯗ꯭ꯔꯗꯤ ꯍꯥꯏꯔꯛꯑꯣ ꯍꯥꯏꯅꯦ
ꯎꯝ
ꯀ꯭ꯂꯥꯁ ꯁꯤꯛꯁꯤꯒꯤ ꯇꯦꯟ ꯐꯥꯎꯕ ꯇꯥꯛꯄꯁꯨ ꯌꯥꯝ ꯋꯥꯅꯤ ꯈꯜꯂꯒ ꯑꯃꯨꯛ ꯍꯤꯟꯗꯤꯗ ꯇꯧ ꯍꯥꯏꯔꯗꯤ ꯁꯤꯕ ꯇꯥꯕꯅꯤ ꯍꯥꯏꯗꯤ ꯀ꯭ꯂꯥꯁ ꯇꯦꯟꯒꯤ ꯈꯛꯇꯪ ꯑꯣꯏꯔꯗꯤ ꯍꯤꯟꯗꯤꯗꯨ ꯀ꯭ꯂꯥꯁ ꯇꯦꯟꯒꯤ ꯍꯛꯇ ꯍꯤꯟꯗꯤꯗꯨ ꯄ꯭ꯔꯤꯄꯦꯌꯔ ꯇꯧꯔꯒ ꯇꯥꯛꯑꯒꯤ ꯐꯕ ꯕꯨꯛ ꯁꯤꯁꯇꯁꯨ ꯄ꯭ꯔꯤꯄꯦꯌꯔ ꯇꯧꯔꯅꯤ ꯁꯔꯦꯟ ꯍꯤꯟꯗꯤ ꯍꯩꯇꯥꯕ ꯃꯔꯣ ꯑꯃ
ꯎꯝ ꯑꯁ ꯑꯗꯨꯗꯤ ꯑꯣꯖꯥ ꯌꯥꯝ ꯀꯧꯒꯗꯕꯅꯤꯍꯦ
ꯑꯥ ꯁꯤꯂꯔꯤꯗꯤ ꯀꯇꯅꯦꯕ ꯁꯤꯂꯕꯤꯗꯤ ꯑꯗꯨꯝ ꯌꯥꯏꯌꯦ ꯕ
ꯎꯝ
ꯑꯗꯨꯕꯨ ꯁꯤꯛꯁꯇꯒꯤ ꯇꯦꯟ ꯐꯥꯎꯕꯒꯤꯗꯤꯂꯗꯤ ꯌꯥꯝꯗꯦ
ꯑ ꯌꯥꯝꯗꯦ ꯌꯥꯝꯗꯦ ꯊꯕꯛꯅ ꯍꯦꯟꯈ꯭ꯔꯦ
ꯑꯗꯨ ꯃꯥꯁꯨ ꯄꯥꯈꯠꯂꯒ ꯂꯩꯔꯦ ꯑꯍꯥꯟꯕꯗ ꯀꯥꯡꯀꯣꯛꯄꯤꯗ ꯇꯥꯕꯅꯦꯕ ꯍꯥꯏꯅꯣ ꯑꯗꯨꯒ ꯅꯥꯒꯥꯅꯦ ꯍꯥꯏꯕꯒꯤ ꯅꯥꯒꯥꯂꯦꯟꯗ ꯑꯃꯨꯛ ꯇꯥꯍꯟꯕꯗꯣ ꯈꯕꯨꯡꯗ ꯂꯥꯛꯄꯅ ꯑꯁꯥꯃꯤꯁ ꯅꯨꯄꯤ ꯂꯥꯛꯑꯦ ꯍꯥꯏꯌꯦꯦ
ꯑꯣ ꯎꯁ
ꯑꯗꯨ ꯊꯕꯛꯇꯤ ꯑꯗꯨꯝ ꯇꯧꯗꯧ ꯃꯥꯜꯂꯦꯗ ꯀꯩ ꯂꯩꯇꯦ ꯑꯍꯥꯟ ꯀꯔꯣ ꯀ꯭ꯔꯤꯅꯣ ꯅꯪꯒꯤ ꯕꯦꯛꯒ꯭ꯔꯥꯎꯟ ꯁꯥꯎꯟ꯭ꯔꯥ ꯀ꯭ꯂꯤꯛ ꯀꯤꯛ ꯀꯤꯛ ꯀ꯭ꯂꯤꯛ ꯇꯕꯣ ꯀꯔꯤ ꯇꯧꯖꯠꯂꯨ ꯇꯥꯏꯌꯦ
ꯆꯄ ꯆꯥꯕꯤ ꯑꯣꯏꯔ
ꯅꯠꯇꯦ ꯕꯦꯛꯒ꯭ꯔꯥꯎꯟ
ꯎꯝ ꯎꯝ ꯎꯝ ꯊꯧ ꯊꯧ ꯍ
ꯎꯝꯦ ꯀꯜꯂꯦ ꯀꯟꯃꯜꯂꯦ
ꯅꯪ ꯑꯃꯨꯛ ꯇꯧꯕ ꯌꯥꯕ꯭ꯔꯥ ꯅꯠꯇ꯭ꯔꯒ ꯁꯤꯅ ꯂꯥꯁ ꯑꯣꯏꯔꯕ꯭ꯔꯥ ꯑꯩꯈꯣꯏꯅꯤꯒꯤ
ꯑꯗꯣ ꯌꯦꯡꯁꯦ ꯅꯨꯃꯤꯠ ꯇ ꯃꯔꯤ ꯃꯔꯤ ꯍꯥꯏꯕꯃꯂ
ꯌꯥꯏ ꯑꯗꯨꯗꯤ ꯑꯌꯨꯛ ꯑꯩ ꯅꯪꯉꯣꯟꯗ ꯇꯧꯕꯁꯨ ꯆꯠꯂꯦꯕ
ꯎꯝ ꯑꯗꯨꯗꯤ ꯑꯗꯨꯝ ꯆꯥꯗꯤ ꯂꯅ
ꯎꯝ
ꯑꯗꯣ
ꯎꯝ
ꯑꯩ ꯍꯥꯏꯔꯤꯗꯣ ꯑꯣꯖꯥ ꯊꯕꯛ ꯑꯗꯨꯝ ꯀꯔꯤ ꯀꯔꯤ ꯇꯧꯔꯁꯨ ꯊꯕꯛ ꯂꯣꯏꯅꯗꯤ ꯑꯗꯨꯝ ꯀꯩꯔꯥ ꯗꯤꯐꯤꯀꯜꯠ ꯑꯣꯏꯕ ꯃꯥꯜꯂꯦꯕ ꯎꯄꯥꯏ ꯂꯩꯔꯔꯣꯏꯕ
ꯎꯝ ꯂꯣꯏꯅ ꯋꯥꯡꯉꯤ ꯑꯗꯨ ꯑꯣꯖꯥꯒꯤꯅ ꯍꯦꯟꯅ ꯑꯣꯖꯥꯒꯤꯅ ꯈ꯭ꯋꯥꯏ ꯐꯕ ꯑꯃꯨꯛ ꯃꯥꯟꯕ ꯑꯩꯅ ꯈꯟꯕꯁ ꯚꯦꯔꯤꯐꯤꯀꯦꯁꯟꯁꯨ ꯐꯪꯗꯦ